ꯍꯧꯖꯤꯛꯇꯤ ꯅꯪ ꯉꯥꯡꯂꯣ ꯑꯩ ꯈꯔ ꯂꯦꯞꯈ꯭ꯔꯒꯦ ꯆꯥꯛ ꯄꯨꯛ ꯊꯟꯕꯒꯩ ꯋꯥꯔꯦꯕ ꯂꯥꯝꯕꯗꯤ ꯂꯥꯝꯂꯣꯏꯗ
ꯍ ꯋꯥ ꯌꯥꯝ ꯉꯥꯡꯗꯤ ꯌꯦꯉꯟꯗꯁ ꯂꯥꯡꯕꯅꯤꯍꯦ ꯋꯥꯏ ꯋꯥ ꯉꯥꯡꯕ ꯍꯥꯏꯕꯁꯤ ꯌꯥꯝꯅ ꯏꯅꯔꯖꯤ ꯆꯠꯄꯅꯤꯅꯦ
ꯍꯣꯏ ꯏꯁ ꯏ ꯍꯣꯏ ꯆꯨꯝꯃꯦ
ꯑꯗꯨꯒꯅꯦ ꯑꯣꯖꯥ ꯇꯧꯕꯁꯤꯡꯁꯨ ꯌꯥꯝꯅ ꯆꯥꯛ ꯂꯥꯝꯃꯝꯅꯤꯕꯣ ꯁ꯭ꯀꯨꯜꯗ ꯅꯨꯃꯤꯠ ꯆꯨꯞꯄ ꯑꯗꯨꯝ ꯉꯥꯡ ꯂꯩꯕꯗꯣꯀꯣ ꯎꯝ
ꯊꯣꯛꯒꯜꯂꯦ ꯍꯥꯏꯌꯦ
ꯑꯣ ꯍꯣꯏ ꯌꯦꯡꯉꯣ ꯅꯨꯃꯤꯠ ꯆꯨꯞꯄ ꯑꯗꯨꯝ ꯉꯥꯡꯔꯒ ꯂꯥꯎꯔꯒ ꯁꯥ ꯁꯥꯇ꯭ꯔꯥꯁꯤꯡꯕꯨ ꯇꯥꯛ ꯂꯩꯕꯗꯣ
ꯎꯝ
ꯑꯗꯨꯅꯦ ꯑꯣꯖꯥꯁꯤꯡꯅ ꯏꯟꯖꯥꯡ ꯍꯥꯎꯇꯕ ꯃꯤꯠꯇ ꯁꯥꯎꯕꯁꯤꯗꯣ
ꯎꯝ
ꯎꯝ ꯑꯗꯨꯒꯤ ꯑ ꯑꯩꯅ ꯑꯩꯈꯣꯏꯅ ꯍꯧꯖꯤꯛ ꯅꯤꯡꯁꯤꯡꯉꯤꯕ ꯑꯣꯖꯥꯁꯤꯡꯁꯦ ꯎꯍꯝ ꯏꯟꯖꯥꯡ ꯍꯥꯎꯇꯕ ꯅꯨꯃꯤꯠꯇꯤ ꯃꯨꯠ ꯃꯨꯠ ꯂꯩꯇꯕꯀꯣ
ꯎꯝ
ꯑꯗꯣ ꯃꯥꯗꯤ ꯍꯥꯏꯗꯤ ꯀꯩ ꯍꯥꯏꯁꯤꯔꯥ ꯁꯥꯎꯔꯒ ꯃꯣꯏꯁꯦ ꯄꯪꯒꯜ ꯂꯩꯥꯇꯕ ꯃꯥꯜꯂꯦꯕ
ꯍꯣꯏ ꯑꯗꯨꯅꯦ ꯎꯝ ꯁꯥꯎꯔꯁꯨ ꯏꯅꯔꯖꯤ ꯆꯠꯂꯦꯕ
ꯍꯣꯏ ꯑꯗꯨꯅꯦ
ꯎꯝ
ꯑꯩ ꯁꯥꯎ ꯑꯩꯈꯣꯏ ꯁꯥꯎꯔꯗꯤ ꯀꯩꯅꯣ ꯏꯁꯇ꯭ꯔꯦꯁꯀꯨꯝꯕ ꯂꯩꯗꯅꯀꯣ
ꯎꯝ ꯍꯥꯟꯅ ꯑꯉꯥꯡ ꯑꯣꯏꯔꯤꯉꯩꯗ ꯋꯥꯔꯤꯁꯤꯗꯤ ꯍꯤꯟꯗꯤ ꯑꯩꯈꯣꯏ ꯑꯩꯈꯣꯏ ꯀ꯭ꯂꯥꯁ ꯑꯦꯠ ꯀꯥꯔꯤꯒꯩ ꯍꯤꯟꯗꯤ ꯐꯖꯅ ꯄꯥꯕ ꯊꯣꯛꯇꯕꯁꯨ ꯌꯥꯎꯋꯦꯕ ꯑꯗꯨ ꯏꯁꯄꯦꯂꯤꯡꯗꯨ ꯑꯣꯖꯥꯅ ꯍꯥꯏꯕ ꯀꯥꯟꯗ ꯏꯍꯟꯕ ꯑꯃ ꯂꯥꯜ ꯑꯅꯤꯒꯨꯝ ꯐꯨꯕ ꯑꯗꯨꯃꯥꯏꯅ ꯇꯧꯋꯤ ꯑꯩꯈꯣꯏ ꯀ꯭ꯂꯥꯁꯃꯦꯠ ꯅꯨꯄꯥꯈꯣꯏꯗꯣ ꯐꯔꯣꯛ ꯖꯝ ꯇꯧꯍꯟꯕ ꯑꯁ ꯑꯣꯖꯥꯒ ꯈꯠꯅꯔꯤꯝꯅꯤ ꯃꯣꯏꯗꯣ ꯀꯤꯗꯕꯩ ꯆꯥꯡꯗꯣ ꯑꯣꯖꯥꯕꯨ ꯐꯨꯅꯒꯦ ꯇꯧꯋꯦꯅꯦ
ꯈꯟꯅꯕꯁꯨ ꯌꯥꯔꯕꯅꯤ ꯑꯗꯨꯗꯤ
ꯍꯣꯏ ꯑꯗꯨꯗꯒꯤ ꯑꯗꯨ ꯑꯣꯖꯥꯁꯨ ꯑꯗꯨꯝ ꯀꯤꯔꯒ ꯇꯧꯗ꯭ꯔꯦ ꯀꯗꯥꯏꯗꯒꯤ ꯍꯤꯟꯗꯤꯗ ꯑꯗꯨꯕꯨ ꯑꯃ ꯆꯨꯝꯗ꯭ꯔꯗꯤ ꯑꯅꯤ ꯐꯨꯕ ꯑꯅꯤ ꯆꯨꯝꯗ꯭ꯔꯗꯤ ꯃꯔꯤ ꯇꯥꯗ꯭ꯔꯣ
ꯑꯍꯨꯝ ꯆꯨꯝꯕꯗꯗꯤ ꯀꯌꯥꯝ
ꯑꯩꯈꯣꯏꯁꯨ ꯑꯉꯥꯡ ꯑꯣꯏꯔꯤꯉꯩꯗ ꯀ꯭ꯂꯥꯁ ꯐꯣꯔ ꯐꯥꯏꯚ ꯀꯥꯕ ꯃꯇꯝꯗ ꯑꯗꯨꯝ ꯍꯤꯟꯗꯤꯒꯤꯗ ꯆꯩ ꯐꯖꯅ ꯆꯥꯔꯛꯑꯏꯗ ꯑꯣꯖꯥꯅ
ꯎꯝ ꯍꯤꯟꯗꯤꯒ ꯃꯩꯇꯩꯂꯣꯟ ꯑꯩ ꯑꯗꯨꯗꯤ ꯆꯥꯔꯝꯗꯦ ꯍꯤꯟꯗꯤꯁꯨ ꯃꯩꯇꯩꯁꯨ ꯆꯥꯔꯝꯗꯦ
ꯀꯩꯅꯣꯝꯇꯗ ꯆꯥꯕꯗꯣ ꯑꯩꯈꯣꯏ ꯆꯩ ꯆꯥꯕꯗ ꯀꯥꯈꯥ ꯀꯥꯈꯥꯒ ꯏꯕꯗ ꯂꯥꯟꯕꯒꯤ ꯆꯩ ꯆꯥꯔꯤꯅꯦ
ꯏꯕꯗ ꯆꯥꯗꯦꯕꯀꯣ ꯑꯩꯈꯣꯏꯅ ꯑꯩꯈꯣꯏ ꯑꯣꯖꯥꯅꯀꯣ ꯅꯪꯒꯤ ꯗꯣ ꯗꯣ ꯗꯣ ꯑꯄꯤꯛꯄ ꯀꯔꯝꯕ ꯗꯣ ꯑꯆꯧꯕꯅꯣ ꯀꯔꯝꯕ ꯍꯪꯕꯗꯣ
ꯗꯣ ꯑꯄꯤꯛꯄ ꯂꯩꯗꯅ
ꯗꯣ ꯃꯆꯥꯗꯣ ꯑꯆꯧꯕ ꯍꯥꯏꯕ ꯍꯪꯕ ꯑꯗꯨ ꯈꯪꯗꯕ ꯐꯨꯕ ꯑꯁ ꯂꯥꯏꯗꯦ ꯑꯩꯈꯣꯏ ꯑꯣꯖꯥꯗꯤ ꯑꯔꯨꯝ ꯑꯌꯥꯡ ꯌꯥꯝ ꯍꯪꯉꯦꯕ
ꯅꯣꯡꯠꯕꯨꯛ ꯄꯥꯏꯔꯒ ꯆꯩ ꯄꯥꯏꯔꯒ ꯍꯥ ꯂꯥꯟꯕꯒꯤ ꯃꯁꯤꯡꯗꯣ ꯐꯨꯔꯤꯅꯤꯅꯦ
ꯀꯤꯁꯨ ꯀꯤꯕ ꯑꯗꯨꯝ ꯅꯣꯛꯁꯨ ꯅꯣꯛꯅꯤꯡꯕ ꯌꯦꯡꯕꯗ ꯅꯥꯁꯨ ꯅꯥꯕꯀꯣ ꯑꯗꯨꯒꯤ ꯑꯩ
ꯑꯣꯖꯥ ꯀꯤꯃꯜꯂꯁꯨ ꯂꯣꯏꯅ ꯀꯥꯎꯒꯟꯕꯅꯤꯗ
ꯎꯝ
ꯑꯩꯈꯣꯏꯅ ꯈꯪꯂꯁꯨ ꯀꯣ ꯀꯥꯎꯈꯤꯕ ꯃꯩꯇꯩ ꯃꯌꯦꯛꯇꯁꯨ ꯀꯩꯅꯣ ꯃꯩꯇꯩꯒꯤ ꯂꯣꯟꯗꯁꯨ ꯀꯥ ꯒꯥꯅ ꯃꯆꯥ ꯀꯔꯝꯕ ꯑꯆꯧꯕꯅ ꯀꯔꯝꯕ ꯍꯪꯕꯅꯣ
ꯑꯣ
ꯑꯗꯨꯗꯁꯨ ꯆꯩ ꯆꯥꯔꯤꯅꯤ ꯑꯩꯈꯣꯏꯗꯤ ꯃꯆꯥꯅ ꯀꯔꯝꯕ ꯑꯆꯧꯕꯅ ꯀꯔꯝꯕ ꯈꯪꯗꯒꯤ
ꯂꯣꯏꯔꯦ
ꯃꯄꯥꯗꯣ ꯃꯌꯥꯡ ꯑꯣꯏꯕ ꯃꯃꯥꯅ ꯃꯔꯤꯡ ꯑꯣꯏꯕ
ꯑꯥ
ꯃꯁꯛꯇꯣ ꯃꯌꯥꯡ ꯃꯥꯜꯂꯦꯕ ꯑꯩꯈꯣꯏ ꯍꯤꯟꯗꯤ ꯑꯣꯖꯥꯗꯣ ꯁꯥꯁꯨꯨ ꯁꯥꯊꯤꯕ ꯅꯨꯡꯇꯤꯒꯤ ꯀ꯭ꯂꯥꯁ ꯇꯦꯁ ꯂꯥꯏꯞꯅꯦ ꯍꯩꯗꯕ ꯈꯈꯣꯏꯗꯤ ꯅꯨꯡꯇꯤꯒꯤ ꯆꯥꯕ
ꯑꯗꯨ ꯍꯥꯏꯩꯕꯁꯤꯡꯗꯤ ꯄꯥꯕꯁꯤꯡꯁꯤꯗꯤ ꯆꯥ ꯇꯥꯔꯦ ꯑꯗꯨꯝ
ꯎꯝ ꯑꯗꯨꯀꯥꯟꯗꯤ ꯑꯩ ꯍꯤꯟꯗꯤ ꯑꯣꯖꯥ ꯑꯅꯤ ꯂꯩꯌꯦꯕ ꯍꯤꯟꯗꯤ ꯑꯃ ꯑꯣꯖꯥ ꯑꯃꯗ ꯀꯣꯆꯤꯡ ꯂꯧꯕ ꯑꯗꯨꯒꯤ ꯁꯨꯐꯨ ꯐꯨꯗꯦ
ꯑꯣ
ꯏꯁꯩ ꯆꯥꯔꯝꯗ꯭ꯔꯦ
ꯑꯣꯖꯥꯁꯤꯡ ꯁꯥꯊꯤꯕꯁꯤꯡꯁꯤꯗꯤ ꯑꯁ ꯍꯅ ꯏꯕ ꯍꯥꯏ ꯊꯨꯕꯅꯤ ꯍꯥꯏ
ꯑꯩꯈꯣꯏ ꯑꯩꯈꯣꯏ ꯀ꯭ꯂꯥꯁꯇ ꯑꯗꯨ ꯑꯃ ꯀꯥꯎꯗ꯭ꯔꯦ ꯑꯃꯅ ꯑꯗꯨꯅ ꯀ꯭ꯂꯥꯁ ꯁꯚꯦꯟꯗ ꯑꯣꯏꯕꯜꯂ ꯑꯃꯅ ꯀ꯭ꯂꯥꯁ ꯁꯤꯛꯁ ꯁꯤꯛꯁꯇ ꯅꯨꯄꯤ ꯅꯨꯄꯤ ꯐꯨꯕꯀꯣ ꯅꯨꯄꯤ ꯑꯃ ꯑꯩ ꯃꯊꯛꯇ ꯐꯝꯕꯗꯨ ꯐꯨꯕ ꯃꯥꯗꯨ ꯀꯞ ꯀꯞ꯭ꯂꯒ ꯐꯨꯕꯁꯤ ꯀꯔꯝꯥꯏꯅ ꯏꯁꯇꯥꯔ ꯐꯨꯕ꯭ꯔꯥ ꯍꯥꯏꯒ ꯊꯨꯟꯗ ꯐꯨꯕ ꯐꯥꯏꯒꯟꯗ ꯃꯅꯤꯡꯗ ꯐꯥꯏꯒꯟꯗ ꯐꯨꯕꯒꯤ ꯀ ꯈꯔ ꯅꯨꯄꯤꯗꯣ ꯏꯀꯥꯏꯕꯒꯤ ꯑꯗꯨ ꯈꯛꯇ ꯅꯤꯡꯁꯤꯡꯉꯦ ꯑꯇꯩꯗꯤ ꯅꯤꯡꯁꯤꯡꯗ꯭ꯔꯦ
ꯑꯦꯁ ꯑꯩꯅ ꯑꯩꯅ ꯀ꯭ꯂꯥꯁ ꯁꯦꯚꯦꯟ ꯑꯩꯠ ꯀꯥꯎꯕꯗꯕ ꯐꯨꯕꯒꯤ ꯏꯁꯇꯥꯏꯜꯗꯤ ꯀꯩꯅꯦ ꯁꯤ ꯈꯨꯄꯥꯛꯥꯛꯇ ꯐꯨꯗꯦ ꯃꯥꯒꯤ ꯀꯩꯅꯣ ꯍꯥꯏꯁꯤꯔ ꯁꯤꯒꯤ ꯃꯌꯥꯏꯗꯨꯀꯣ
ꯎꯝ꯫
ꯈꯨꯕꯥꯛꯀꯤ ꯃꯊꯛꯇ ꯀꯩꯅꯣ ꯇꯧꯕꯗꯣ꯫
ꯄꯦꯟꯁꯤꯜ ꯍꯥꯞꯄꯗꯨꯔꯣ꯫
ꯅꯠꯇꯦ꯫ ꯐꯨꯕꯕꯒꯤ ꯆꯥꯡꯗꯣ ꯁꯤ ꯃꯥꯒꯤ꯫ ꯑꯁꯥꯡꯕꯒꯤꯔꯣ ꯑꯁꯥꯡꯕꯔꯣꯝꯗꯀꯣ ꯑꯗꯨꯝ ꯐꯨꯔꯕꯣ ꯑꯗꯨꯗꯨꯒꯤ ꯑꯦ꯫ ꯌꯥꯝ ꯅꯥꯏꯍꯦ ꯈꯨꯕꯥꯛꯗ ꯐꯨꯗꯕꯤꯗ ꯈꯨꯕꯥꯛꯀꯤ ꯃꯊꯛꯇ ꯑꯗꯨꯝ ꯑꯩꯈꯣꯏ ꯑꯥꯃꯁꯀꯤ ꯑꯥꯃꯁꯁꯀꯤ ꯃꯌꯥꯏꯗ
ꯑ ꯑꯥ ꯑꯥ꯫
ꯑꯗꯨꯗꯤ ꯂꯣꯏꯔꯦ꯫
ꯑꯩꯈꯣꯏ ꯈꯨꯟꯗꯤ ꯌꯥꯝ ꯏꯪꯉꯦꯕꯀꯣ꯫
ꯑ꯫
ꯅꯣꯡꯖꯨꯊꯥꯗ ꯌꯥꯝ ꯏꯪꯉꯦꯕ꯫
ꯑꯥ꯫
ꯗꯨꯀꯥꯟꯗ ꯐꯤ ꯄꯨꯔꯛꯄꯒꯤ ꯑꯃꯨꯔꯛ ꯆꯥꯈ꯭ꯔꯦ ꯏꯁ ꯏꯪ ꯏꯪꯅ ꯏꯪꯕꯒ ꯀꯩꯅꯣ ꯆꯩꯁꯨ ꯂꯤꯅ ꯇꯧꯕꯒ
ꯖꯔꯣꯟ ꯖꯔꯣꯟꯅꯦ ꯈꯋꯥꯏ ꯅꯥꯕꯗꯤ꯫
ꯎꯝ ꯑ ꯑ ꯑꯈꯣꯏ ꯑꯩꯈꯣꯏ ꯃꯇꯝꯗꯗꯤ ꯏꯁꯀꯥꯠ ꯇꯣꯡꯕꯅꯤꯅꯀꯣ꯫
ꯑꯥ꯫
ꯈꯣꯡꯗ ꯏꯪꯕ ꯑꯗꯨꯒꯤ ꯐꯨꯕ ꯐꯤ ꯄꯨꯕꯒꯤ꯫
ꯈ꯭ꯋꯥꯏꯗꯒꯤ ꯅꯥꯕꯁꯦ ꯄꯤꯛꯄꯒꯤ ꯖꯥꯔꯣꯟ ꯀꯩꯅꯣꯗꯣ ꯂꯤꯗꯒꯤ ꯍꯦꯟꯅ ꯄꯤꯛꯄꯗꯣ ꯖꯥꯔꯣꯟꯗꯣ ꯄꯤꯛꯄꯗꯣ꯫ ꯑꯗꯨꯏ ꯅꯥꯕꯗꯨ ꯎꯝ꯫ ꯃꯥꯏ ꯃꯃꯤꯗꯨꯗꯤ ꯍꯥ ꯐꯖꯔꯦꯅꯦ ꯍꯥ ꯐꯨꯕ ꯃꯇꯝꯗ ꯉꯥꯡꯁꯪ ꯉꯥꯡꯉ ꯑꯩꯁꯅꯦ꯫
ꯎꯝ
ꯖꯥꯠ ꯖꯥꯠꯅꯤꯍꯦ ꯇꯧꯔꯤꯖꯦ꯫
ꯎꯝ꯫
ꯕꯣꯟ ꯐꯖꯅ ꯂꯥꯛꯑꯦꯅꯦ꯫ ꯍꯥ ꯅꯪ ꯋꯥ ꯉꯥꯡꯕ ꯌꯥꯝ ꯌꯥꯝ ꯋꯥꯕ ꯃꯥꯜꯂꯦ꯫
ꯅꯠꯇꯦꯗ ꯁꯥꯕꯒꯤꯅꯦ꯫
ꯎꯝ ꯑꯣ ꯑꯩꯈꯣꯏꯗꯤ ꯁꯥꯗꯦ ꯐꯦꯟꯁꯨ ꯊꯥꯏꯌꯦ ꯏꯪꯁꯨ ꯅꯨꯡꯗꯥꯡꯕꯨ ꯌꯧꯔꯗꯤ ꯑꯗꯨꯝ ꯏꯪꯉꯦꯕ꯫
ꯑꯁ ꯐꯦꯟ ꯊꯥꯕꯁꯨ ꯌꯥꯗꯦ ꯇꯧꯔꯤꯅꯦ ꯌꯥꯔꯤꯅꯦ꯫
ꯀꯩꯒꯤꯔꯥ꯫
ꯏꯁ ꯎꯝ ꯐ꯭ꯔꯤ ꯅꯠꯇꯕꯅꯤꯅ ꯀꯣ ꯃꯃꯟꯅꯤꯅ꯫
ꯑꯩꯈꯣꯏꯁꯨ ꯄ꯭ꯔꯤꯄꯦꯗꯅꯦ꯫
ꯑꯗꯨ ꯑꯣꯏꯔꯁꯨ ꯑꯩꯈꯣꯏꯒꯤꯗꯤ ꯑꯩꯈꯣꯏꯒꯤ ꯇꯣꯉꯥꯟꯅ ꯇꯣꯉ ꯄꯨꯂꯞ ꯀꯤꯅꯤ ꯑꯗꯨ
ꯎꯝ ꯑꯗꯨ ꯑꯗꯨ ꯈꯔ ꯋꯥꯕꯅꯦ ꯑꯩꯈꯣꯏꯗꯤ ꯏꯃꯨꯛ ꯍꯣꯏ ꯑꯗꯨꯃꯥꯏꯅ ꯄꯥꯜꯂꯗꯤ ꯈꯔ ꯍꯨꯔꯥꯝꯕꯁꯨ ꯗꯦꯕ ꯄꯨꯟꯅ ꯑꯣꯏ ꯌꯥꯗꯦ ꯌꯥꯗꯦ꯫
ꯎꯝ ꯑꯗꯨꯒꯤꯅꯤꯅꯦ ꯑꯩꯈꯣꯏ ꯏꯁꯥ ꯈꯛꯇ ꯂꯩꯔꯗꯤ ꯑꯩꯈꯣꯏ ꯅꯤꯡ ꯇꯝꯅꯀꯣ ꯍꯥꯏꯕꯒ
ꯑꯩꯈꯣꯏ ꯅꯍꯥꯟ ꯄ꯭ꯔꯤꯄꯦꯗ ꯄ꯭ꯔꯤꯄꯦꯗ ꯄꯥꯟꯗ꯭ꯔꯤꯉꯩꯗꯁꯨꯀꯣ ꯐꯥꯏꯟꯗ ꯆꯥꯡꯅꯦ ꯑꯗꯨꯝ꯫ ꯀꯨꯏꯗ꯭ꯔꯤꯝꯅꯦꯕ ꯊꯥ ꯑꯅꯤ ꯈꯛꯇ ꯉꯥꯏꯔꯤ ꯑꯩꯈꯣꯏ ꯄ꯭ꯔꯤꯄꯦꯗ ꯄꯥꯟꯕꯗꯣ꯫ ꯅꯍꯥꯟ ꯄ꯭ꯔꯤꯄꯦꯗ ꯄꯥꯥꯟꯗ꯭ꯔꯤꯉꯩꯗꯁꯨ ꯊꯥ ꯑꯃꯗꯒꯣ ꯆꯥꯃꯉꯥ ꯑꯗꯨꯝ ꯊꯥꯏꯌꯦꯕ꯫
ꯎꯝ꯫
ꯇꯨꯂꯨꯒꯤꯁꯨ ꯇꯨꯂꯨꯒꯤꯁꯨ ꯆꯥꯝꯃ ꯆꯥꯝꯃ ꯂꯧꯋꯦꯕ ꯑꯗꯨꯝ ꯆꯥꯝꯃ
ꯎꯝ ꯎꯝ
ꯏꯁꯤꯡ ꯆꯤꯡꯕꯅꯤꯅ ꯃꯩ ꯌꯥꯝ ꯆꯠꯂꯦꯅꯦ ꯑꯩꯈꯣꯏꯁꯨ
ꯑꯣ ꯁꯤꯁꯤꯡꯅ ꯍꯦꯝꯇ ꯇꯨꯔꯨꯗꯀꯣ
ꯎꯝ ꯑꯗꯨ ꯆꯥꯛ ꯊꯣꯡꯕꯁꯨ ꯏꯟꯗꯛꯁꯟꯗ ꯊꯣꯡꯕ ꯔꯥꯏꯁ ꯀꯨꯀꯔꯗ ꯊꯣꯡꯕ
ꯑꫭ
ꯒ꯭ꯌꯥꯁ ꯒ꯭ꯌꯥꯁ ꯂꯩꯇ꯭ꯔꯦ ꯑꯩ
ꯑꯩꯈꯣꯏꯗꯤ ꯑꯗꯨꯨꯝꯕ ꯄꯥꯎꯁꯤꯟꯅꯕ ꯌꯥꯗꯦ
ꯎꯝ ꯑꯩꯈꯣꯏꯗꯤ ꯅꯍꯥꯟ ꯄ꯭ꯔꯤꯄꯦꯌꯔ ꯄꯥꯝꯕ ꯀꯥꯟꯁꯨ ꯀꯣ ꯁꯤꯖꯤꯅꯥꯎ ꯍꯥꯏꯕ
ꯑꯩꯈꯣꯏꯗꯤ ꯃꯩꯗꯣ ꯋꯥꯠꯇꯣ ꯄꯤꯛꯂꯤꯕ ꯆꯤꯡꯕ ꯉꯝꯗꯕ ꯑꯗꯨꯁꯨ ꯃꯨꯁꯤꯅꯗꯤ ꯂꯩꯕꯗꯨ ꯑꯗꯨꯝ ꯃꯨꯠꯂꯤꯕ ꯃꯩ
ꯍꯣꯏ ꯃꯨꯠꯀꯅꯤ ꯃꯤ ꯏ ꯂꯣꯏꯅꯃꯛ ꯇꯧꯕꯅꯤꯅꯀꯣ
ꯎꯝ
ꯑꯩꯈꯣꯏꯗꯤ ꯄꯩꯁꯥꯕꯨ ꯂꯩꯔꯗꯤ ꯏꯟꯗꯛꯁꯟꯁꯨ ꯁꯤꯖꯤꯟꯅꯕ ꯌꯥꯔꯦ ꯇꯤꯚꯤꯁꯨ ꯐꯦꯟꯁꯨ ꯀ꯭ꯔꯦꯁꯨ ꯈꯞ ꯇ꯭ꯔꯦ ꯑꯗꯨꯝ ꯂꯣꯏꯅ ꯌꯥꯏ ꯑꯗꯨ ꯇꯨꯂꯨꯁꯨ ꯑꯗꯨ ꯂꯣꯏꯅ ꯁꯤꯖꯤꯟꯅꯩꯕ ꯗꫭ
ꯈꯪꯗ꯭ꯔ‌ꯦꯅꯦ
ꯁꯤꯗ ꯂꯥꯛꯈ꯭ꯔꯣꯅꯦ ꯁꯤꯗꯗꯤ ꯌꯥꯝ ꯅꯨꯡꯉꯥꯏ ꯈꯔꯖꯥꯠꯅꯤ ꯎꯝ ꯑꯩ ꯍꯟꯗꯛ ꯋꯥꯔꯜ ꯀꯞ ꯋꯥꯔꯜ ꯀꯞ ꯍꯧꯋꯤꯗꯧꯕ ꯑꯗꯨ ꯀꯩꯅꯣ ꯀꯩꯁꯨ ꯇꯤꯚꯤꯁꯨ ꯔꯤꯆꯥꯔꯖ ꯇꯧꯈ꯭ꯔꯦ ꯐꯣꯜ ꯍꯥꯟꯅ ꯁꯚꯦꯟ ꯍꯟꯗ꯭ꯔꯦꯗ ꯍꯦꯜꯂꯦꯕ
ꯑꯥ ꯑ
ꯑꯩꯅ ꯈꯔ ꯆꯦꯦꯅꯦꯅ ꯈꯔ ꯀꯛꯊꯠꯂꯒ ꯐꯣꯔ ꯍꯟꯗ꯭ꯔꯦꯠ ꯐꯣꯔ ꯍꯟꯗ꯭ꯔꯦꯠꯀꯤ ꯈꯛꯇ ꯍꯥꯞꯄ‌ꯦ
ꯑꯣ ꯑꯗꯨꯗꯤ ꯑꯗꯨꯝ ꯀꯣꯟꯅꯒꯅꯤꯗ ꯍꯧꯖꯤꯛ ꯋꯥꯔ ꯀꯥꯞꯒꯤ ꯑꯗꯨꯗꯤ ꯌꯥꯅꯤꯗ
ꯑꯁ ꯐꯤ ꯁꯥꯕꯅꯤꯅ ꯌꯦꯡꯕ ꯅꯪꯗꯦꯗ ꯑꯇꯣꯞ ꯆ‌ꯦ ꯍꯣꯏ
ꯅꯣꯏꯗ ꯑꯗꯨꯝ ꯌꯦꯡꯕ ꯋꯔꯀꯞ
ꯍꯣꯏ ꯍꯣꯏ ꯑꯩꯈꯣꯏ ꯂꯩꯀꯥꯏꯗꯤ ꯂꯣꯏꯅ ꯄꯥꯅꯩꯗ ꯃꯣꯏ ꯃꯣꯏꯒꯤ ꯑꯗꯨꯝ ꯌꯦꯡꯅꯩ ꯒ꯭ꯔꯨꯞ ꯑꯣꯏꯅ ꯌꯦꯡꯗꯦꯕ
ꯑꫭ
ꯑꯩꯈꯣꯏ ꯑꯩꯈꯣꯏꯒꯤꯅ ꯈꯣꯏ ꯆꯥꯎꯋꯦ ꯇꯤꯚꯤ ꯑꯩꯈꯣꯏ ꯂꯩꯀꯥꯏ ꯑꯗꯨꯃꯨꯛ ꯂꯩꯕꯗ
ꯑꯥ ꯌꯨꯝꯗ ꯌꯨꯝꯗ ꯂꯩꯕꯅ ꯐꯕꯅꯦ ꯑꯗꯨꯒ ꯁꯤ ꯇꯤꯕꯤ ꯂꯩꯔꯣ ꯑꯗꯨꯒ ꯋꯥꯢ ꯐꯥꯏ ꯑꯃꯨꯛ ꯂꯩꯔꯗꯤ ꯌꯥꯝ ꯅꯨꯉꯥꯏꯔꯅꯤ
ꯎꯝ ꯑꯩꯈꯣꯏꯗꯤ ꯃꯁꯥ ꯃꯁꯥꯅ ꯑꯗꯨꯝ ꯌꯦꯡꯅꯩ ꯃꯣꯏ ꯂꯣꯏꯅ ꯂꯩꯅꯩꯕ
ꯎꯝ
ꯑꯩꯅ ꯍꯥꯏꯕ ꯄꯨꯟꯅ ꯌꯦꯡꯁꯦ ꯑꯩꯈꯣꯏ ꯎꯝ
ꯃꯤ ꯌꯨꯝꯗ ꯌꯦꯡꯕ ꯆꯠꯄ ꯍꯥꯏꯕꯁꯤꯗꯤ ꯌꯥꯝ ꯅꯨꯡꯉꯥꯏꯇꯦꯕꯀꯣ
ꯎꯝ ꯅꯨꯡꯉꯥꯏꯗꯦ ꯑꯗꯨ ꯑꯗꯨ ꯑꯩꯅ ꯀꯧꯕ ꯑꯩꯈꯣꯏ ꯇꯤꯚꯤ ꯑꯄꯥꯛꯄꯗ ꯄꯨꯟꯅ ꯌꯦꯡꯁꯦ ꯅꯣꯏꯒꯤ ꯑꯄꯤꯛ ꯃꯜꯂꯦ ꯍꯥꯏꯕ
ꯎꯝ ꯑꯗꯨꯅ ꯀꯧꯕꯁꯨ ꯀꯩꯁꯨ ꯀꯥꯏꯗꯦ
ꯃꯣꯏꯅ ꯂꯥꯛꯅꯤꯡꯗꯦ
ꯃꯣꯏꯅ ꯂꯥꯛꯇꯔꯗꯤ ꯂꯥꯛꯇꯔꯦꯗꯅ ꯑꯗꯨꯗꯤ
ꯍꯣꯏ
ꯑꯩꯈꯣꯏꯗ ꯀꯧꯔꯕꯅꯤꯅꯦ ꯑꯩꯈꯣꯏꯒꯤꯗꯤ ꯄꯤꯛꯑꯦ ꯄꯤꯛꯄꯗꯤ ꯇꯤꯚꯤꯗꯣ
ꯎꯝ
ꯑꯩꯈꯣꯏꯒꯁꯨ ꯑꯩꯈꯣꯏꯁꯨ ꯌꯦꯡ ꯌꯦꯡꯉꯝꯃꯅꯤ ꯑꯩꯈꯣꯏ ꯑꯩꯈꯣꯏ ꯌꯨꯝꯗꯁꯨ ꯋꯥꯀꯞꯀꯤ ꯄꯤꯑꯝꯃꯅꯤ
ꯎꯝ ꯈꯣꯏꯗꯤ ꯂꯣꯏꯅ ꯆꯥꯎꯋꯦ ꯏꯌꯥꯝꯕ ꯈꯣꯏꯒꯤꯁꯨ ꯆꯥꯎꯋꯦ
ꯑꯣ ꯑꯩꯈꯣꯏꯗ ꯌꯥꯝ ꯌꯦꯟꯗꯕ ꯈꯪꯗꯦ ꯈꯨꯟꯗ
ꯈꯪꯗꯦ ꯏꯅꯥꯎꯅꯨꯄꯥ ꯏꯅꯥꯎꯅꯨꯄꯥꯈꯣꯏ ꯑ ꯆꯤꯡ ꯆꯤꯡꯗꯩ ꯏꯄꯥꯈꯣꯏ ꯂꯩꯐꯝꯗꯨꯗꯤ ꯑꯗꯨꯗꯤ ꯍꯥꯟꯅ ꯂꯩꯔꯝ ꯂꯩꯔꯝꯃꯦꯕ ꯑꯉꯥꯡꯅ ꯃꯊꯛꯇ ꯃꯊꯛꯇ ꯀꯥꯔꯒ ꯊꯨꯒꯥꯏꯈ꯭ꯔꯦ
ꯑꯩꯈꯣꯏꯒꯤꯗꯨ ꯌꯥꯝ ꯊꯨꯅ ꯀꯩꯅꯣ ꯊꯥ ꯑꯃ ꯐꯥꯕ ꯐꯥꯗꯕ ꯈꯪꯗꯦ ꯀꯥꯞꯄ ꯗꯨ ꯑꯈꯣꯏꯗꯣ ꯀꯥꯞꯄꯗꯣ ꯊ꯭ꯔꯤꯍꯟꯗ꯭ꯔꯦꯠꯀꯤ ꯀꯥꯞꯄ ꯍꯥꯟꯅ ꯐꯥꯔꯁ ꯀꯥꯞꯄꯗꯣꯀꯣ ꯌꯥꯝꯗꯦꯕ ꯊ꯭ꯔꯤ ꯍꯟꯗ꯭ꯔꯦꯠꯒ ꯀꯥꯞꯄꯗꯨ ꯊꯥ ꯂꯣꯏꯗ‍꯭ꯔꯤꯉꯩꯗꯃꯨꯛ ꯂꯣꯏꯁꯤꯟꯕ ꯃꯥꯜꯂꯦ
ꯎꯝ ꯍꯣꯏ ꯑꯗꯨ ꯑꯗꯨꯃꯥꯏꯅ ꯇꯧꯕ ꯀꯥꯞ ꯑꯦ ꯀꯩꯅꯣ ꯀꯥꯞꯇꯗꯤ ꯃꯊꯪ ꯀꯥꯞꯄꯒ ꯑꯗꯨꯝ ꯂꯧꯖꯤꯟꯕ
ꯅꯠꯇꯦ ꯀꯥꯞꯄꯗꯣ ꯊꯨꯅ ꯊꯥ ꯑꯝ ꯊꯥ ꯐꯥꯎ ꯐꯥꯗ꯭ꯔꯤꯀꯥꯟꯗ ꯑꯃꯨꯛ ꯂꯣꯏꯕꯀꯣ ꯑꯗꯨꯒꯤꯅꯤ ꯍꯥꯏꯕꯅꯤ ꯎꯅ ꯇ꯭ꯔꯟꯅꯦ
ꯂꯩꯅꯤ
ꯎꯝ ꯎꯝ
ꯃꯣꯏꯅ ꯃꯣꯏꯅ ꯑꯗꯨꯝ ꯇꯠꯇꯅ ꯍꯥꯏꯔꯛꯑ ꯑꯃꯨꯛ ꯂꯩꯇ꯭ꯔꯗꯤ ꯂꯩꯇ꯭ꯔꯦ ꯑꯗꯨꯝ ꯑꯗꯃꯥꯟ ꯃꯣꯏ ꯊꯥꯔꯛꯑꯦꯕ ꯀꯥꯞ ꯀꯥꯞꯄꯨ ꯍꯥꯏꯅ
ꯎꯝ
ꯊꯥꯗꯣ ꯐꯥꯔꯕ ꯃꯥꯟꯗꯦ ꯌꯦꯡꯂꯁꯨꯝ
ꯎꯝ
ꯅꯣꯏꯗꯤ ꯑꯃ ꯀꯥꯞꯗ ꯀꯌꯥ ꯀꯌꯥ ꯀꯥꯞꯄ꯭ꯔꯥ ꯀꯌꯥ
ꯍꯥꯟꯅꯗꯤꯀꯣ ꯍꯀꯨꯨꯝꯗꯤ ꯁꯕꯦꯟ ꯍꯟꯗ꯭ꯔꯦꯠ ꯁꯕꯦꯟ ꯍꯟꯗ꯭ꯔꯦꯠ ꯀꯥꯞꯄꯅꯦ
ꯅꯣꯏꯗꯤ ꯄꯨꯔꯥ ꯑꯗꯨꯗꯤ ꯅꯣꯏꯗꯤ ꯆꯤꯅꯦꯟ ꯂꯣꯏꯅ ꯀꯥꯞꯄ꯭ꯔꯣ
ꯍꯣꯏ ꯍꯀꯨꯝꯗꯤ ꯑꯗꯨꯃꯥꯏ ꯀꯥꯞꯄꯅꯦ ꯂꯣꯏꯅ ꯀꯨꯝꯁꯤꯗꯤ ꯑꯩ ꯁꯤꯅꯦ ꯀꯛꯈ꯭ꯔꯦꯕ ꯐꯣꯔ ꯍꯟꯗ꯭ꯔꯦꯠꯀꯤ ꯈꯛꯇ ꯍꯥꯞꯄꯅꯦ
ꯑꯩꯈꯣꯏꯗꯤ ꯑꯩꯈꯣꯏꯅ ꯊ꯭ꯔꯤꯍꯟꯗ꯭ꯔꯦꯠ ꯑꯗꯨꯝ ꯀꯥꯞꯄꯦ
ꯀꯨꯝꯁꯤꯅ ꯑꯃꯨꯛꯀ ꯐꯣꯔꯍꯟꯗ꯭ꯔꯦꯠ ꯀꯨꯝꯕ ꯅꯣꯡꯃꯩꯅ ꯊ꯭ꯔꯤꯍꯟꯗ꯭ꯔꯦꯠ ꯀꯨꯝꯒꯦ
ꯎ
ꯀꯨꯝꯁꯤ ꯑꯀꯨꯝꯅ ꯁꯚꯦꯟꯍꯟꯗ꯭ꯔꯦꯠ ꯍꯣꯏ ꯌꯥꯏꯌꯦꯅꯦ
ꯑꯗꯨꯅꯦ ꯑꯗꯨ ꯈꯪꯉꯗꯤꯀꯣ ꯌꯥꯕꯅꯦꯕ
ꯎꯝ ꯑꯩ ꯑꯩꯅ